ꯇꯥꯕ꯭ꯔꯣ
ꯇꯥꯏ ꯇꯥꯏ
ꯍꯜꯂꯣ ꯑꯩꯗꯤ ꯖꯧ ꯐꯣꯟ ꯄꯥꯏꯒꯦꯅꯦ ꯁꯤꯗ ꯀꯟꯅ ꯋꯥꯔꯤ ꯁꯥꯟꯅ ꯂꯩꯔꯒ
ꯑꯗꯨꯗꯩ ꯌꯨꯝ ꯐꯖꯅ ꯁꯦꯡꯗꯣꯛꯈ꯭ꯔꯦ ꯍꯥꯏꯕꯒꯤ ꯑꯩꯗꯤ ꯐꯖꯅ ꯁꯦꯡꯕꯤꯔꯕ꯭ꯔꯥꯅ ꯉꯁꯤꯗꯤ ꯌꯨꯝ ꯁꯦꯡꯗꯣꯛꯄꯤꯔꯗꯤ ꯂꯥꯛꯑꯒ ꯄꯣꯊꯥꯔꯒꯦꯅ ꯂꯥꯛꯄꯅꯦ
ꯃꯗꯨ ꯑꯣꯟꯅ ꯇꯩꯅꯥꯅ ꯇꯧꯔꯝꯃꯤ ꯁꯤ ꯅꯨꯄꯤꯁꯤ
ꯉꯥꯁꯥꯏꯗ ꯁꯦꯡꯍꯧꯗꯕꯅꯤꯅꯦ ꯆꯥꯛ ꯆꯥꯔ ꯐꯝꯃ ꯂꯩꯔꯒ
ꯃꯆꯤꯟ ꯊꯤꯔ ꯏꯟꯖꯥꯡ ꯍꯥꯎꯇꯦ ꯍꯥꯎꯇꯦ ꯍꯥꯏ ꯏꯟꯖꯥꯡꯗꯤ ꯂꯣꯏꯅ ꯆꯥꯊꯣꯛꯈꯤꯅꯦ
ꯐꯣꯟꯁꯨ ꯄꯥꯏꯈꯠꯅꯤꯡꯉꯥꯏ ꯂꯩꯇ꯭ꯔꯦ ꯃꯉꯛ ꯍꯥꯏꯒꯠꯈ꯭ꯔꯦ ꯃꯁꯤ ꯅꯨꯄꯤꯁꯦ
ꯍꯥꯥ
ꯃꯉꯛ ꯍꯥꯏꯒꯠꯈ꯭ꯔꯦ ꯐꯣꯟꯁꯨ ꯄꯥꯏꯈꯠꯇꯦ
ꯃꯥꯒꯤꯗꯨ ꯀꯌꯥꯅꯤ ꯍꯥꯏꯕ꯭ꯔꯣ
ꯈꯪꯗꯦ ꯑꯦ ꯃꯥꯒꯤꯗꯨꯗꯤ ꯂꯤꯁꯤꯡ ꯑꯃ ꯄꯤꯒꯅꯤ ꯍꯥꯏꯕꯅꯦ
ꯉꯁꯥꯏ ꯑꯌꯨꯛꯇ ꯂꯥꯛꯑꯒ ꯑꯩꯅ ꯑꯈꯣꯏꯒꯤ ꯂꯣꯇ꯭ꯔꯤꯗꯨ ꯑꯩꯒꯤ ꯀꯩꯅꯣꯗꯣ ꯑꯩꯅ ꯆꯥꯃꯉꯥ ꯈꯛꯇ ꯊꯥꯕ ꯄꯩꯁꯥ ꯂꯩꯇꯦ ꯍꯥꯏꯅ ꯑꯗꯨꯒ ꯃꯥꯅ ꯅꯪ ꯆꯥꯝꯃꯉꯥꯗꯣ ꯑꯃꯨꯛ ꯄꯤꯔꯛꯑꯔꯣꯏ ꯈꯪꯉꯦ ꯍꯥꯏꯅ ꯉꯁꯥꯏ ꯑꯌꯨꯛꯇꯣ ꯍꯥꯏꯔꯛꯄ ꯑꯗꯨꯒꯤ ꯑꯩꯅ ꯀꯔꯤ ꯆꯥꯝꯃꯉꯥ ꯁꯨꯞꯄꯤ ꯄꯤꯔꯨꯔꯣ ꯅꯪꯗꯤ ꯄꯤꯒꯅꯤ ꯍꯥꯏꯅ ꯈꯜꯂ ꯂꯩꯕ꯭ꯔꯣ ꯍꯥꯏꯕ
ꯎꯝ
ꯃꯗꯨ ꯆꯥꯝꯃꯉꯥ ꯑꯗꯨꯐꯥꯎ ꯍꯥꯡꯉꯛꯑꯗꯤ ꯃꯆꯥ ꯇꯝꯊꯣꯔꯛꯒꯅꯤ
ꯃꯆꯥꯒꯤ ꯐꯥꯎ ꯃꯆꯥꯒꯤ ꯈꯛꯇ ꯅꯠꯇꯦ ꯉꯍꯥꯟꯗꯣ ꯑꯩꯅ ꯐꯨꯔꯤꯠ ꯑꯅꯧꯕ ꯑꯃ ꯀꯨꯔꯇꯥ ꯁꯦꯠ ꯑꯅꯧꯕ ꯑꯃ ꯂꯩꯔꯒ ꯂꯨꯄꯥ ꯂꯤꯁꯤꯡ ꯂꯤꯁꯤꯡ ꯑꯅꯤꯒꯤ ꯀꯨꯔꯇꯥ ꯑꯃ ꯂꯩꯕꯗꯣ ꯑꯩꯅ ꯑꯃ ꯐꯥꯎ ꯂꯤꯠꯂꯒ ꯊꯝꯕꯗꯨꯃ ꯂꯧꯔꯒꯦ ꯄꯩꯁꯥ ꯄꯤꯔꯛꯀꯦ ꯍꯥꯏꯅ ꯂꯧꯈꯤꯕꯅꯦ ꯁꯨ ꯍꯥꯏ ꯍꯥꯏꯔꯛꯇꯔꯦ ꯑꯃꯨꯛ
ꯌꯨꯝꯗ ꯊꯝꯃꯝꯕ ꯑꯩꯒꯤ ꯐꯤꯔꯣꯜꯗꯁꯨ ꯂꯧꯔꯝꯒꯅꯤꯅꯦ ꯀꯔꯤꯅꯣ ꯀꯔꯤ ꯍꯥꯏꯕ ꯀꯨꯔꯇꯥ ꯃꯥꯟꯕ ꯑꯃ ꯔꯦꯗ ꯀꯂꯔꯗꯣ ꯑꯉꯥꯡꯕꯗꯣ ꯁꯣꯏ ꯁꯦꯗ ꯂꯝꯃꯅꯤ ꯉꯍꯥꯟ ꯑꯩ ꯈꯣꯡꯒꯔꯥꯎ ꯎꯝ ꯕ꯭ꯔꯥꯎꯟ ꯀꯂꯔ ꯄꯤꯔꯛ ꯑꯗꯨꯗꯤ ꯁꯦꯠꯄ ꯌꯥꯕ꯭ꯔꯣ
ꯌꯥꯏ ꯁꯦꯠꯂꯤꯅꯤ ꯑꯩ ꯐꯤꯗꯣ ꯅꯨꯡꯉꯥꯏꯌꯦ ꯑꯗꯨꯒꯤ ꯁ꯭ꯀꯨꯜ ꯆꯠꯄꯗ ꯑꯗꯨꯝ ꯁꯦꯠꯂꯤꯅꯤꯗꯨ
ꯆꯥꯇ꯭ꯔꯦꯠꯀꯤ ꯂꯧꯔꯤꯅꯤ ꯑꯗꯨꯗꯣ꯫
ꯌꯥꯝꯅ ꯀꯩꯅꯣ ꯑꯣꯏ ꯏꯪꯁꯨ ꯏꯪꯉꯦ ꯑꯗꯨꯒ ꯌꯥꯡꯁꯨ ꯌꯥꯡꯉꯦ
ꯑꯩꯒꯤꯗꯤ ꯈꯔ ꯆꯤꯟꯕ
ꯅꯪꯒꯤ ꯆꯤꯜꯂꯝꯒꯅꯤ ꯑꯩꯒꯤ ꯐꯥꯎ ꯌꯥꯅ ꯇꯣꯡꯉꯤꯁꯤꯕꯨ
ꯑꯍꯥꯟꯕ ꯂꯧꯕꯗꯗꯤ ꯌꯥꯕꯅꯦ ꯌꯥꯝ ꯅꯣꯏꯈꯠ ꯈꯔ ꯃꯥꯜꯂꯦ ꯑꯩ ꯑꯃ ꯑꯃ ꯑꯅꯤꯔꯛ ꯁꯦꯠꯂꯦ ꯑꯗꯨꯒ ꯁꯦꯠꯇ꯭ꯔꯦ
ꯑꯩꯁꯦ ꯆꯥꯔꯣꯏꯗ꯭ꯔꯅ ꯇꯣꯡꯈꯠꯂꯛꯄꯅꯦ ꯑꯗꯣ ꯕꯦꯜ ꯍꯥꯞꯄ ꯃꯇꯝꯗ ꯑꯃꯨꯛ ꯌꯥꯕ ꯈꯔꯗꯤ ꯆꯥꯎꯋꯦ ꯈ꯭ꯋꯥꯡꯗꯗꯤ ꯑꯗꯨꯕꯨ ꯕꯦꯜ ꯍꯥꯞ ꯈꯔꯗꯤ ꯑꯗꯨꯝ
ꯑꯩꯒꯤ ꯈꯨꯡꯒꯔꯥꯎ ꯑꯃ ꯖꯤꯟꯁ ꯑꯃ ꯕ꯭ꯂꯨ ꯀꯂꯔꯗꯨ ꯌꯨꯝꯗ ꯂꯩꯔꯝꯒꯅꯤ
ꯂꯩꯌ‌ꯦ ꯑꯗꯨꯁꯨ ꯑꯩ ꯁꯦꯠꯂꯤꯅꯤ ꯈꯔ ꯁꯥꯡꯂꯒꯀꯣ
ꯑꯃꯨꯕ ꯑꯆꯧꯕꯗꯨꯁꯨ ꯀꯔꯝ ꯀꯥꯟꯗ ꯁꯤ ꯅꯨꯄꯤ ꯑꯃꯁꯦ ꯀꯝ ꯀꯥꯟꯗ ꯂꯧꯕꯅꯣ ꯈꯪꯗꯦ ꯅꯍꯥꯟꯗꯣ ꯃꯉꯣꯟꯗ ꯂꯩꯑꯦ ꯍꯥꯏꯌꯦ ꯑꯩꯅ ꯃꯥꯡꯈ꯭ꯔꯦꯅ ꯀꯣꯏꯊꯤ ꯊꯤ ꯂꯩꯕ
ꯀꯩꯅꯣꯗꯨ ꯅꯠꯇ꯭ꯔꯣ ꯑꯃꯗꯨꯗꯤ ꯒ꯭ꯂꯨꯀꯂꯔ ꯍꯥꯏꯕꯗꯨꯗꯤ ꯈꯔ ꯉꯧꯔꯒ ꯀꯩꯅ ꯇꯧꯕꯗꯣ ꯅꯠꯇ꯭ꯔꯣ ꯑꯩꯅ ꯍꯪꯕꯗꯨ ꯅꯠꯇ꯭ꯔꯣ
ꯅꯪ ꯅꯪꯉꯣꯟꯗ ꯄꯤꯔꯣ ꯍꯥꯏꯕꯗꯣ
ꯑꯗꯨ ꯂꯩꯏꯔꯦ ꯑꯁꯤꯗ
ꯑꯩꯒꯤ ꯈꯣꯡꯒꯔꯥꯎ ꯀꯔꯤ ꯍꯥꯟꯗꯣ ꯄꯨꯔꯦꯅ ꯆꯠꯄꯅꯦ ꯑꯗꯨ ꯑꯩꯒꯤ ꯈꯣꯡꯒ꯭ꯔꯥꯎ ꯑꯅꯤꯗꯨ ꯃꯥꯡ ꯂꯩꯕ ꯑꯩ ꯖꯤꯟꯗꯣ ꯑꯅꯤꯅꯦꯕ ꯑꯃꯗꯨꯅ ꯅꯨꯄꯤ ꯑꯃꯗꯣ ꯀꯔꯝ ꯀꯥꯟꯗ ꯄꯨꯕꯅꯣ ꯈꯪꯗꯦ ꯂꯣꯟ ꯄꯨꯕ ꯃꯥꯜꯂꯦ
ꯐꯣꯠꯂꯒ ꯁꯦꯠꯂꯤꯅꯤ ꯑꯃꯗꯣ
ꯂꯣꯏ ꯐꯣꯠꯂꯕꯅꯦ ꯑꯃꯥꯗꯨꯁꯨ
ꯑꯩꯒꯤꯗꯤ ꯑꯃꯨꯛ ꯂꯥꯏꯅ ꯂꯧꯊꯣꯛꯄ ꯌꯥꯏ ꯐꯖꯅ ꯐꯣꯠꯇꯦ
ꯑꯃ ꯖꯤꯟꯁ ꯑꯉꯧꯕꯗꯨꯗꯤ ꯑꯩ ꯁꯦꯠꯇꯤ ꯁꯦꯠꯇ꯭ꯔꯦ ꯑꯗꯨꯗꯨ ꯅꯍꯥꯗꯨ ꯄꯤꯔꯛꯄ ꯀꯥꯎꯔꯦ ꯅꯪꯅ ꯄꯤꯔꯣ ꯍꯥꯏꯕ ꯑꯉꯧꯕꯗꯨ ꯌꯥꯝꯅ ꯉꯧꯗꯕ ꯅꯪ ꯅꯪꯉꯣꯟꯗ ꯄꯤꯔꯣ ꯍꯥꯏꯕꯗꯨ
ꯀꯔꯝꯕꯅꯣ ꯑꯩ ꯀꯥꯎꯈ꯭ꯔꯦ꯫ ꯒ꯭ꯔꯥꯁꯨ ꯇꯣꯡꯅꯤꯉꯥꯏ ꯂꯩꯇꯕꯩ ꯏꯅꯥꯛꯇ ꯂꯩꯕ ꯈꯣꯡꯒ꯭ꯔꯥꯎꯗꯤ ꯌꯥꯝ ꯂꯨꯝꯕꯒꯤ ꯇꯣꯡꯕ ꯇꯟꯕ ꯑꯃ ꯑꯁꯤ ꯑꯗꯨꯗ ꯂꯩꯕ ꯅꯨꯄꯤ ꯑꯃꯒꯤ ꯑꯩꯈꯣꯏꯅꯤ ꯑꯣꯟꯅꯕ ꯑꯃꯗꯣ ꯌꯥꯝ ꯌꯥꯡꯉꯦ ꯑꯗꯨꯕꯨ ꯃꯟ ꯃꯟꯕꯒꯤ ꯇꯣꯡ
ꯅꯪ ꯖꯤꯟ ꯑꯃ ꯑꯩ ꯄꯤꯔꯛꯄꯣ ꯑꯃ ꯑꯗꯨꯗꯤ ꯂꯧꯗꯕ꯭ꯔꯣ
ꯀꯩꯅꯣ꯫
ꯑ ꯃꯆꯥꯗꯨ ꯅꯠ ꯇꯕ ꯑꯃ ꯎꯝ ꯔꯕ꯭ꯔ ꯌꯥꯎꯕꯗꯣ
ꯂꯧꯋꯦ ꯑꯗꯨꯁꯨ
ꯑꯗꯨꯗꯤ ꯁꯦꯠꯄ ꯅꯨꯡꯉꯥꯏꯗꯤ ꯅꯨꯡꯉꯥꯏꯕꯅꯦ ꯌꯥꯡꯕꯒꯤ
ꯑꯗꯨꯁꯨ ꯌꯥꯡꯉꯦ ꯍꯣꯏ ꯑꯁꯤ ꯀꯩꯅꯣꯁꯤꯒ ꯑꯁꯤ ꯑꯅꯤꯁꯦ ꯅꯨꯡꯉꯥꯏ ꯐꯤꯗꯣ
ꯍꯦꯟ ꯍꯦꯟꯗꯒꯤ ꯂꯧꯕꯅꯦ ꯑꯗꯨ ꯆꯅꯤꯒꯤ
ꯑꯁ ꯈꯣꯡꯎꯞ ꯃꯅꯥꯝꯁꯤꯗꯤ ꯅꯝꯕ ꯌꯥꯗ꯭ꯔꯦꯗ
ꯕꯦꯁꯤꯗ ꯑꯃꯨꯛ ꯄꯨꯈ꯭ꯔꯒꯦꯅ ꯍꯥꯏꯈꯤꯕꯅꯦ ꯑꯗꯨ ꯅꯨꯄꯤꯗꯨ ꯄꯨꯈ꯭ꯔ ꯃꯥꯜꯂꯦ
ꯑꯩꯈꯣꯏꯅꯤ ꯁꯨꯝꯁꯤ ꯂꯩꯇꯦ ꯑꯃꯈꯛꯅ ꯑꯗꯨꯝ ꯍꯥꯞꯄꯒ ꯂꯩ
ꯃꯥꯗꯣ ꯄꯤꯛꯑꯦ ꯅꯪꯒꯤ ꯆꯥꯎꯕꯁꯦ ꯄꯨꯈ꯭ꯔꯒꯦ ꯍꯥꯏꯌꯦ ꯃꯊꯟꯇ ꯍꯤꯞꯄ ꯐꯃꯨꯡꯗ ꯀꯌꯥꯃꯨꯛꯁꯨ ꯆꯥꯎꯕ꯭ꯔꯥ ꯈꯪꯗꯦ
ꯉꯁꯥꯏ ꯉꯁꯥꯏ ꯇꯧꯕ ꯋꯥꯔꯤꯗꯨ ꯀꯩꯅꯣ ꯇꯧꯔꯛꯔꯛꯄ ꯃꯇꯝꯗ ꯃꯥꯏ ꯅꯨꯄꯥꯗꯣ ꯅꯨꯄꯤ ꯀꯣꯏꯌꯦꯅ ꯆꯤꯡꯅꯔ ꯍꯥꯟꯅ ꯆꯤꯡꯅꯔꯛꯄ ꯃꯇꯝꯗ ꯃꯣꯏ ꯑꯅꯤꯕꯨ ꯆꯤꯡꯅꯩ ꯍꯥꯏꯌꯦꯅꯦ
ꯀꯅꯥ ꯑꯩꯈꯣꯏꯒꯤꯗꯨꯒ
ꯍꯣꯏ
ꯍꯦꯛ ꯍꯦꯛ ꯂꯥꯛꯑꯦ ꯍꯥꯏꯌꯦ ꯑꯗꯨꯗ ꯑꯗꯨꯒꯤ ꯑꯗꯨ ꯊꯣꯛꯂꯝꯗꯥꯏꯗꯣ ꯑꯩ ꯍꯦ ꯂꯥꯛꯑꯦ ꯍꯥꯏꯌꯦ ꯑꯗꯨꯒꯤ ꯆꯤꯡꯑ ꯆꯤꯡꯅꯥꯔꯝꯕꯅꯦ ꯍꯥꯏꯌꯦ ꯑꯩꯅ ꯈꯜꯂꯕꯅꯦ ꯃꯤ ꯍꯥꯏꯔꯛꯈꯤꯅꯤ ꯀꯨꯏꯅ ꯃꯣꯏꯒꯤ ꯋꯥꯔꯤ ꯇꯧꯔꯗꯤ ꯃꯥ ꯍꯦꯛ ꯍꯦꯛ ꯉꯥꯡꯅꯏꯌꯦꯕ ꯃꯄꯥ
ꯗꯤ ꯃꯌꯨꯝꯗ ꯌꯧꯔꯛꯑꯒꯗꯤ ꯂꯣꯏꯔꯦ ꯃꯕꯥꯅꯤ ꯑꯃꯨꯛ ꯈꯟꯅꯕ ꯍꯧꯔꯛꯒꯅꯤ ꯃꯥꯏ ꯅꯨꯄꯥꯗꯣ
ꯌꯧꯔꯕꯅꯦ ꯑꯗꯨꯕꯨ ꯀꯩꯅꯣ ꯇꯧꯗꯕꯒꯤ ꯃꯤꯅ ꯀꯔꯤꯁꯨ ꯈꯪꯕ ꯂꯩꯔꯤꯅꯤ
ꯃꯥꯏ ꯃꯥꯏ ꯅꯨꯄꯤꯗꯨꯅ ꯆꯤꯡꯅꯏ ꯍꯥꯏꯌꯦ ꯃꯣꯏꯅꯤꯕꯨ
ꯀꯔꯤ ꯑꯦꯡꯒꯜꯗ ꯑꯃꯨꯛ ꯁꯤꯟꯅꯅꯤꯡꯉꯥꯏ ꯂꯩꯕꯅꯣ ꯑꯗꯨꯗꯨꯕꯣ
ꯍꯤꯗꯥꯛ ꯉꯥꯎꯔ ꯍꯤꯗꯥꯛ ꯍꯤꯗꯥꯛ ꯊꯄꯗ ꯑꯗꯨꯗ ꯍꯛꯂꯥꯛꯑꯦ ꯍꯥꯏꯌꯦ ꯑꯗꯨꯒꯤ ꯆꯤꯡ ꯅꯥꯔꯤꯅꯤ ꯍꯥꯏ ꯒ꯭ꯌꯥꯟ ꯇꯥꯗꯦ
ꯑꯔꯒꯔꯤ ꯃꯤꯒꯣꯟ ꯃꯨꯛꯁꯦꯡ
ꯗꯨꯍꯥꯗꯒꯤ ꯑꯩꯅ ꯑꯗꯨꯒ ꯃꯣꯏ ꯑꯅꯤꯁꯨ ꯍꯦꯛ ꯍꯦꯛ ꯐꯥꯎꯅꯔꯝ ꯃꯥꯜꯂꯦ ꯃꯥꯥꯏ ꯅꯨꯄꯥꯗꯨꯒ ꯍꯧꯅꯔꯒ ꯃꯥꯒꯤ ꯅꯨꯄꯤꯗꯨꯁꯨ ꯃꯥꯒ ꯑꯃꯨꯛ ꯇꯤꯟꯅꯕ ꯑꯗꯨꯝ ꯀꯣꯏꯅꯤ ꯃꯥꯒꯤ ꯅꯨꯄꯤꯗꯨꯅ ꯂꯤꯔꯝꯕ ꯋꯥꯔꯤꯁꯤꯡꯗꯨ ꯃꯥꯒꯤ ꯅꯨꯄꯥꯗ ꯑꯃꯨꯛ ꯇꯝꯕ ꯁꯨꯃꯥꯏꯅ ꯇꯧꯕꯒꯤ ꯃꯤ ꯅꯨꯃꯥꯗꯤ ꯀꯅꯥꯁꯨ ꯅꯠꯇꯦ ꯍꯥꯏꯅ ꯇꯧꯔꯝꯒꯅꯤ ꯑꯗꯨꯕꯨ ꯃꯤꯅ ꯈꯟꯕꯗꯗꯤ ꯄꯥꯏꯔꯛꯈ꯭ꯔꯕꯅꯤꯅ ꯇꯤꯟꯗꯒꯤ ꯊꯣꯛꯂꯛꯈ꯭ꯔꯕꯅꯤꯅ ꯃꯤꯅ ꯑꯗꯨꯒꯨꯝꯕ ꯋꯥꯍꯩꯗꯣ ꯇꯥꯔꯗꯤ ꯃꯉꯣꯟꯗ ꯆꯤꯡꯅꯒꯅꯤ ꯍꯥꯏꯅ ꯑꯩ ꯈꯜꯂꯒ ꯂꯩ ꯃꯅꯦ ꯍꯥꯏꯦ ꯍꯥꯗꯞꯇ ꯑꯗꯨꯗꯨ ꯃꯉꯣꯟꯗ ꯑꯃꯨꯛ ꯗꯁꯥ ꯇꯥꯔꯛꯀꯅꯤ ꯍꯥꯏꯅ ꯈꯜꯂ ꯂꯩꯔꯤ
ꯃꯆꯤꯟꯗꯣ ꯌꯥꯗꯦꯕ ꯁꯣꯏꯔꯔꯣꯏ ꯅꯣꯡꯃꯗꯤ ꯀꯔꯤ ꯍꯥꯏꯔꯕ꯭ꯔꯥ
ꯃꯣꯏꯒꯤ ꯀꯩꯅꯣ ꯃꯔꯨꯞ ꯑꯃ ꯂꯩꯕꯗꯣ ꯑꯗꯨ ꯒ꯭ꯔꯨꯞ ꯏꯃꯥꯈꯣꯏꯒꯤ ꯅꯠꯇꯕ ꯑꯇꯣꯞꯄ ꯂꯩ ꯑꯗꯣ ꯑꯗꯨꯒꯤ ꯒ꯭ꯔꯨꯞꯨꯞꯇꯨꯗ ꯁꯤ ꯃꯃꯥ ꯆꯠꯈꯤꯕꯗꯣ ꯄꯩꯁꯥ ꯂꯧꯍꯧꯋꯦ ꯍꯥꯏꯌꯦꯕ ꯄꯩꯁꯥ ꯋꯥꯏꯍꯧꯋꯦ ꯍꯥꯏꯌꯦꯕ ꯆꯠꯈꯤꯕꯗꯣ
ꯑꯣ ꯃꯥꯅ ꯋꯥꯏ ꯍꯧꯕ
ꯍꯣꯏ ꯋꯥꯏꯍꯥꯎꯕꯒꯤ ꯆꯠꯈꯤꯕꯒꯤ꯫ ꯅꯥꯅ ꯑꯃꯨꯛ ꯁꯤꯡꯒꯅꯤ ꯍꯥꯏꯅ ꯃꯣꯏ ꯒ꯭ꯔꯨꯞ ꯫ ꯀꯅꯥꯅ ꯑꯃꯨꯛ ꯁꯤꯅꯤ ꯍꯥꯏ ꯍꯥꯏꯅꯔꯒ ꯅꯨꯄꯤꯁꯤꯔꯅ ꯀꯩꯅꯣ ꯇꯧꯕ ꯃꯥꯜꯂꯦꯕ ꯍꯥꯏꯒꯤ ꯇꯧꯔꯒ ꯃꯆꯥꯁꯤ ꯌꯣꯟꯊꯣꯛꯈ꯭ꯔꯁꯤꯗ ꯍꯥꯏꯅ ꯑꯗꯨꯝ ꯐꯪ ꯐꯗꯤꯁꯨꯨꯒꯥꯏ ꯇꯧꯔꯒ ꯍꯥꯏꯔꯝꯕ ꯖꯥꯠꯅꯦꯕ ꯑꯗꯨꯗ ꯀꯅꯥꯅꯁꯨ ꯋꯥꯔꯤ ꯋꯥꯔꯤ ꯇꯧꯔꯛꯄ꯭ꯔꯥ ꯈꯪꯗꯦꯗ ꯃꯥꯅ ꯑꯃꯨꯛ ꯇꯥꯕꯖꯥꯠꯅꯤ ꯑꯗꯨ ꯋꯥꯗꯣ ꯃꯥꯅ ꯃꯄꯥꯗ ꯑꯃꯨꯛ ꯇꯝꯕꯖꯥꯠꯅꯤ ꯐꯣꯟꯗꯒꯤ
ꯑꯩꯈꯣꯏꯒꯤꯗꯨꯅ
ꯍꯣꯏ ꯑꯗꯨꯒꯤ ꯎꯝ ꯐꯥꯒꯤ ꯇꯧꯔꯒ ꯍꯥꯏꯔꯝꯕ ꯋꯥꯍꯩꯗꯨꯕꯨ ꯍꯥꯏꯅ ꯁꯥꯎꯅꯑ ꯍꯥꯏꯌꯦꯦ ꯑꯗꯨꯒꯤ ꯑꯃ ꯅꯪꯍꯥꯟ ꯑꯩꯉꯣꯟꯗ ꯐꯣꯟ ꯇꯧꯔꯛꯑꯒ ꯃꯁꯤꯡ ꯑꯉꯥꯡ ꯃꯁꯤ ꯅꯨꯄꯤ ꯈ꯭ꯋꯥꯡ ꯉꯥꯡꯅꯤꯡꯃꯟ ꯑꯩꯈꯣꯏꯒꯤ ꯃꯆꯤꯟꯗꯒꯤ ꯁꯤꯗꯅꯤ ꯃꯥ ꯁꯣꯏꯗ꯭ꯔꯦ ꯍꯥꯏꯅ ꯍꯥꯏꯔꯛꯄ ꯃꯥꯕꯨ ꯅꯨꯡꯁꯤꯕꯝꯗ ꯑꯥꯁꯔꯔꯣꯏ ꯍꯥꯏꯅ
ꯎꯝ ꯁꯣꯏꯔꯔꯣꯏ ꯅꯍꯥꯟ ꯑꯩꯒꯤꯗꯨꯁꯨ ꯍꯥꯏꯔꯝꯕꯗꯣ ꯑꯩ ꯈꯣꯏꯗꯧ ꯁꯝꯅꯤꯡꯕꯅꯦ ꯍꯥꯏꯕ ꯍꯥꯏꯕ ꯌꯥꯕ ꯋꯥ ꯍꯥꯏꯕ ꯌꯥꯗꯕ ꯋꯥꯗꯨ ꯂꯩꯌꯦꯕ ꯑꯗꯨꯝ ꯍꯥꯏ ꯗꯧ ꯋꯥꯅꯤ ꯍꯥꯏꯕ꯫
ꯇꯥꯕ꯭ꯔꯣ
ꯇꯥꯏꯌꯦ ꯊꯥꯗꯕ꯭ꯔꯣ
ꯑ ꯑꯗꯨꯒꯨꯝꯕ ꯃꯆꯤꯟꯗꯨꯕꯨ꯫ ꯎꯄꯥꯏ ꯂꯩꯇꯦ ꯍꯥꯏꯅꯤꯡꯉꯥꯏ꯫
ꯋꯥꯅꯦꯅ ꯃꯉꯣꯟꯗ ꯑꯗꯨꯝ ꯃꯥꯁꯦ ꯕꯥꯅꯤ ꯁꯥꯎꯅꯔꯗꯤ꯫ ꯑꯩꯈꯣꯏꯒꯤꯗꯨꯗ ꯐꯣꯟ ꯇꯧꯒꯅꯤ ꯑꯗꯨꯒ ꯀꯔꯤ ꯀꯔꯤ ꯋꯥꯅꯉꯥꯏꯅꯒꯅꯤ ꯃꯥꯗꯤ ꯑꯃꯨꯛ꯫ ꯋꯥꯅꯦꯅ ꯉꯥꯡꯉꯒ ꯃꯉꯣꯟꯗ ꯑꯃꯨꯛ ꯉꯥꯡꯕꯤꯗꯅꯦ ꯃꯥꯅ ꯑꯃꯨꯛ ꯍꯥꯏꯗꯣꯛꯄꯅꯦ ꯑꯗ
ꯎ ꯀꯔꯤ ꯃꯤꯅꯣ ꯈꯪꯗꯦ ꯋꯥ ꯀꯔꯤꯁꯨ ꯍꯥꯏꯕ ꯌꯥꯗꯦ ꯃꯉꯣꯟꯗ ꯑꯔꯣꯠꯄ ꯋꯥꯕꯨ ꯍꯥꯏꯔꯗꯤ ꯁꯤꯅꯅꯤꯃꯤ
ꯀꯔꯣ ꯑꯦꯁꯤ ꯅ ꯄꯤꯁꯦ
ꯃꯦ ꯏ ꯅꯁꯤꯒꯅꯦ ꯃꯤꯗꯤ ꯆꯤꯟꯅ ꯁꯤ ꯍꯥꯏꯕꯗꯣ ꯃꯥ ꯑꯣꯏꯔꯅꯤ